ꯍꯜꯂꯣ ꯇꯥꯕ꯭ꯔꯣ
ꯍꯣꯏ
ꯀꯩꯗꯧꯔꯤꯒꯦ ꯍꯧꯖꯤꯛꯇꯤ?
ꯑꯩꯁ ꯇꯨꯝꯔꯒ ꯂꯩꯌꯦ꯫
ꯍꯧꯖꯤꯛ ꯑꯌꯨꯛ ꯀꯔꯤ ꯏꯟꯁꯥꯡ ꯆꯥꯕ꯭ꯔꯣ?
ꯎꯝ ꯗꯥꯜ
ꯑ ꯗꯥꯜꯗꯤ ꯑꯩꯈꯣꯏꯁꯨ ꯀꯩꯅꯣ ꯕꯤꯟꯗꯤ ꯆꯥꯏꯌꯦ꯫
ꯑꯣ
ꯌꯦꯟꯗꯦꯝ ꯆꯥꯌꯦ
ꯑ ꯍꯥꯎꯕꯅꯦ
ꯈꯪꯗ꯭ꯔꯦ
ꯍꯨꯖꯤꯛꯇꯤ ꯇꯨꯝꯔꯥ ꯂꯩꯕ꯭ꯔꯣ?
ꯎꯝ
ꯑꯩꯈꯣꯏ ꯑꯉꯥꯡꯁꯨ ꯃꯣꯏꯅ ꯄꯨꯔꯒ ꯅꯣꯏꯔꯣꯝꯗ ꯆꯠꯈ꯭ꯔꯕꯅꯦ꯫
ꯑꯣ
ꯃꯅꯦꯒ ꯃꯅꯦ ꯈꯣꯏ ꯆꯠꯈ꯭ꯔꯦ
ꯑꯣ ꯑꯣ
ꯃꯅꯦ ꯑꯃ ꯃꯊꯛꯇ ꯂꯩꯕꯗꯣ
ꯎꯝ
ꯑꯥ ꯑꯗꯨꯒꯤ ꯃꯣꯏ ꯀꯣꯏꯕ ꯆꯠꯈ꯭ꯔꯦ ꯅꯪꯒꯤ ꯌꯨꯝ ꯃꯈꯥꯗ ꯂꯩꯕ ꯌꯨꯝꯗ ꯀꯣꯏꯒꯦꯅ ꯃꯥꯒꯤ ꯃꯄꯥꯁꯨ ꯂꯩꯕ꯭ꯔꯣ?
ꯂꯩꯌꯦ
ꯅꯪ ꯅꯪꯒꯤ ꯃꯦꯡꯒꯣꯗꯣ ꯌꯥꯝ ꯍꯥꯎꯋꯤꯅꯦ꯫
ꯍꯣꯏ ꯌꯥꯝ ꯍꯥꯎꯋꯦ ꯃꯥ ꯃꯥꯗꯤ ꯃꯨꯟꯗ꯭ꯔꯦ ꯑꯩꯒꯤꯗꯤ
ꯂꯝꯕꯤꯗ ꯑꯩꯈꯣꯏ ꯌꯨꯝ ꯀꯥꯈꯠꯄ ꯂꯝꯕꯤꯗ ꯆꯥꯕ ꯍꯧꯈ꯭ꯔꯝꯅꯤꯅꯦ ꯑꯗꯨꯒ ꯆꯥꯛ ꯆꯥꯛꯆꯥꯕ ꯂꯣꯏ
ꯑꯥ ꯌꯥꯝ ꯍꯥꯎꯕꯅꯦ
ꯗꯤ ꯂꯩꯕ ꯇꯥꯔꯦ
ꯎꯝ ꯃꯨꯛ ꯆꯠꯄꯗ ꯀꯣ
ꯎꯝ
ꯂꯩꯁꯦ ꯌꯥꯝ ꯍꯥꯎꯋꯦ
ꯀꯣ
ꯍꯥ
ꯐꯤꯞꯇꯤꯒꯤꯗꯤ ꯐꯥꯏꯌꯦ
ꯑꯧ ꯎꯝ ꯐꯤꯐꯇꯤꯒꯤꯗꯤ ꯐꯥꯏꯌꯦ ꯑꯩꯠ ꯑꯦꯠ ꯒꯨꯝꯕꯥ ꯍꯥꯞꯄꯅꯦ ꯑꯦ ꯅꯪꯒꯤ ꯅꯦꯋꯥꯛꯁꯦ ꯐꯠꯇ꯭ꯔꯦꯅꯦ꯫
ꯑꯩꯗꯤ ꯅꯪꯒꯤ ꯈꯣꯟꯖꯦꯜ ꯇꯥꯏꯅꯦ꯫
ꯑ ꯍꯧꯖꯤꯛꯇꯤ ꯇꯥꯔꯦ ꯇꯥꯔꯦ꯫
ꯍꯥꯥ
ꯅꯪꯒꯤ ꯑꯉꯥꯡ ꯃꯆꯥꯗꯣ
ꯍꯣꯏ ꯌꯥꯝ
ꯍꯧꯖꯤꯛ ꯀ꯭ꯔꯤ ꯇꯧꯔ ꯂꯩꯕ꯭ꯔꯥ ꯃꯥꯗꯤ?
ꯗꯨꯝ ꯐꯝꯔꯒ ꯂꯩꯌꯦ꯫
ꯎꯝ
ꯑꯆꯥꯄꯣꯠ ꯅꯤꯔꯒ ꯂꯩꯌꯦ꯫
ꯅꯣꯏꯒꯤ ꯒꯥꯔꯟꯐꯥꯗꯔꯗꯤ ꯑꯃꯨꯛꯀ ꯆꯠꯈ꯭ꯔꯕꯔꯥ?
ꯍꯣꯏ ꯑꯥ ꯃꯦ ꯑꯁꯇꯤ ꯅꯣꯏꯒꯤ ꯃꯈꯥꯗ ꯊꯕꯛ ꯁꯨ ꯁꯨꯕꯗ ꯌꯧꯕꯅꯤ
ꯑꯥ ꯑꯗꯨꯗꯤ ꯐꯩꯅꯦ
ꯎꯝ
ꯑꯗꯨꯃꯥꯏ ꯊꯕꯛ ꯁꯨꯕꯗꯨ ꯑꯥ ꯐ꯭ꯔꯤꯒꯤ ꯑꯣꯏꯔꯗꯤ ꯕꯣꯔꯤꯡ ꯌꯥꯝ ꯇꯧꯋꯦ
ꯍꯣꯏ
ꯑꯩꯗꯤ ꯐꯤ ꯁꯥꯕ ꯂꯣꯏꯔꯒ ꯍꯧꯖꯤꯛꯅ ꯆꯥꯛ ꯆꯥꯕ ꯆꯥꯛ ꯆꯥꯕ ꯂꯣꯏꯔꯒ ꯇꯧꯅꯤ꯫
ꯎꯝ ꯅꯪꯗꯤ ꯅꯨꯡꯉꯥꯏꯌꯦꯅꯦ
ꯈꯪꯗ꯭ꯔꯦ ꯐꯤꯗꯣ ꯑꯃ ꯑꯃ ꯁꯥꯕ ꯂꯣꯏꯔꯗꯤ ꯑꯃꯈꯛꯇ ꯑꯣꯏꯔꯦ ꯑꯍꯨꯝꯗꯤ ꯁꯥꯈ꯭ꯔꯦ ꯅꯪꯒꯤꯁꯨ ꯃꯥ ꯂꯧ ꯄꯤꯒꯦ
ꯑꯥ
ꯅꯪꯁꯨ ꯑꯃꯗꯤ ꯂꯧꯔꯣ ꯅꯪꯒꯤ
ꯎꯝ
ꯃꯄꯥꯟꯗ ꯊꯣꯛꯂꯁꯨ ꯌꯨꯝ ꯃꯅꯨꯡꯗ ꯊꯝꯅꯤꯉꯥꯏ
ꯎꯝ ꯍꯧꯖꯤꯛ ꯀꯨꯝꯈ꯭ꯔꯦ ꯅꯦ ꯈꯣꯏꯗꯣ ꯎꯌꯦ ꯑꯩ ꯋꯤꯟꯗꯣꯗ ꯐꯝꯕ
ꯑꯣ ꯑꯣ ꯅꯪꯒꯤ ꯌꯨꯝꯗꯣ ꯋꯤꯟꯗꯣꯗ ꯐꯝꯕ ꯅꯨꯡꯉꯥꯏꯒꯅꯤ ꯍꯧꯖꯤꯛ꯫
ꯎꯝ ꯑꯁ ꯃꯄꯥꯥꯟꯗꯗꯤ ꯊꯣꯛꯄꯗꯣ ꯉꯝꯗꯕ ꯑꯗꯨꯒꯤ
ꯍꯣꯏ ꯕꯦꯗꯇ ꯂꯩꯕ꯭ꯔꯣ
ꯍꯥꯥ
ꯅꯨꯄꯥ ꯃꯆꯥꯥ ꯅꯪꯒꯤ ꯅꯨꯄꯥ ꯃꯆꯥꯥꯗꯣ
ꯍꯣꯏ ꯅꯦ ꯑꯩꯉꯣꯟꯗ ꯅꯞꯄꯒ ꯂꯩꯌꯦ
ꯑꯣ
ꯅꯨꯄꯥ ꯀꯣꯏꯕ ꯆꯠꯈ꯭ꯔꯕꯒꯤ ꯍꯧꯖꯤꯛ ꯐꯕ
ꯎꯝ
ꯋꯥꯔꯤ ꯁꯥꯅꯤꯉꯥꯏ
ꯐꯔꯦ ꯀꯣꯏꯕ ꯆꯠꯅꯤꯡꯕꯅ ꯂꯩꯔꯦꯅꯦ ꯁꯤ ꯅꯨꯄꯥꯁꯨ
ꯑꯥ ꯃꯥꯁꯨ ꯑꯩꯒꯤ ꯏꯆꯥ ꯅꯨꯄꯥꯒꯤ ꯃꯅꯥꯛ ꯆꯠꯔꯗꯤ ꯅꯨꯡꯉꯥꯏꯒꯅꯤ ꯅꯪ ꯆꯠ ꯇ꯭ꯔꯗꯤ ꯌꯥꯔꯣꯏꯕꯀꯣ ꯅꯪ ꯂꯩꯇ꯭ꯔꯗꯤ ꯃꯊꯟꯗꯗꯤ ꯆꯠꯂꯣꯏꯅꯦ
ꯑꯥ
ꯅꯨꯡꯗꯥꯡꯗꯤ ꯀ꯭ꯔꯤ ꯏꯟꯁꯥꯡ ꯆꯥꯒꯦꯔꯣ?
ꯑꯩꯁ ꯑꯥ ꯀꯔꯤꯅꯣ ꯕꯦꯝꯕꯨ ꯁꯨꯠꯗꯣ ꯕꯨ ꯁꯨꯠ ꯂꯩꯌꯦ꯫
ꯑꯗꯨꯁꯨ ꯍꯧꯋꯦ ꯑꯩꯁ꯫ ꯅꯣꯏ ꯔꯣꯝꯗ ꯆꯠꯂꯗꯤ ꯄꯤꯀꯜꯁ ꯄꯨꯔꯛꯄ ꯌꯥꯕ ꯄꯥꯏ ꯂꯩ
ꯎꯝ ꯎꯝ ꯎꯝ꯫
ꯅꯪꯁꯨ ꯌꯥꯝꯅ ꯂꯩꯕ ꯀꯣꯏꯗꯤ ꯀꯣꯏꯔꯛꯇꯕ ꯫
ꯀꯔꯤ꯫
ꯑꯩꯈꯣꯏꯒꯤ ꯏꯟꯁꯥꯡꯗꯤ ꯍꯥꯎꯇꯦ ꯑꯗꯨ ꯁꯣꯏꯕꯨꯝꯗꯣ ꯁꯣꯏꯕꯨꯝ ꯉꯥ ꯇꯣꯡꯒꯣꯅꯦ ꯆꯥꯛꯒ ꯏꯟꯁꯥꯡ ꯌꯥꯝ ꯂꯩꯕꯅꯦ꯫ ꯅꯪ ꯀꯣꯏꯔꯛ ꯄ ꯅꯨꯃꯤꯠꯅꯤ ꯏꯟꯁꯥꯡ ꯆꯥꯛ ꯂꯩꯇꯕꯀꫭ ꯫ ꯅꯪ ꯂꯥꯛꯇ꯭ꯔꯅꯤ ꯏꯟꯁꯥꯡ ꯒ ꯆꯥꯡ ꯌꯥꯝ ꯂꯩ꯫
ꯁꯣꯏꯕꯣꯝ ꯑꯩꯗꯤ ꯈꯪꯗꯦꯅꯦ꯫
ꯁꯣꯏꯗꯣ
ꯀ꯭ꯔꯤꯅꯣ ꯁꯣꯏꯕꯨꯝ ꯏꯔꯣꯟꯒꯨꯝꯕ ꯇꯧꯕꯗꫭ꯫
ꯕꯦꯝꯕꯨꯁꯨ
ꯕꯥꯅꯥꯅꯥ ꯑꯣ ꯑꯣ ꯑꯣ꯫
ꯈꯪꯕ꯭ꯔꯣ꯫
ꯎꯝ ꯈꯪꯉꯦ꯫
ꯑꯗꯨꯒꯤꯅꯤꯗ ꯒ꯭ꯔꯃꯗꯔ ꯀꯧꯕꯅꯤ ꯃꯣꯏꯒꯤ꯫ ꯑꯩꯈꯣꯏꯗꯤ ꯂꯩꯇꯦ ꯏꯕꯅꯤꯒꯤꯅꯦ꯫
ꯑꫭ꯫ ꯈꯣꯏꯗꯁꯨ ꯈꯔꯗꯤ ꯂꯩꯕꯅꯦ ꯎꯝ꯫
ꯅꯨꯄꯤ ꯑꯃ ꯀꯣꯜ ꯇꯧꯔꯛꯄꯗꯣ ꯀ꯭ꯔꯤ ꯍꯥꯏꯕ꯭ꯔꯥ꯫
ꯑꯁ ꯑꯩ ꯀꯣꯜ ꯕꯦꯛ ꯇꯧꯗ꯭ꯔꯤꯅꯦ꯫
ꯑꯣ ꯑꯣ ꯍꯣꯢ꯫
ꯑ ꯃꯦꯁꯦꯁꯇꯅ ꯍꯟ ꯍꯟꯈꯤꯕꯅꯤ꯫
ꯑꫭ ꯑꫭ꯫
ꯏꯁꯥ ꯉꯝꯗꯕꯒꯤ ꯅꯈꯣꯏꯒꯤ ꯀꯣꯜ ꯂꯥꯛꯄ ꯈꯪꯍꯧꯗ꯭ꯔꯦꯅ ꯍꯥꯏꯕ꯫
ꯑ ꯃꯁꯨ ꯃꯊꯟꯇ ꯂꯩꯕ ꯅꯨꯡꯉꯥꯏꯇꯕꯒꯤ ꯀꯣꯏꯔꯛꯑꯣꯅ ꯍꯥꯏꯅꯤꯡꯉꯥꯏ ꯇꯧꯕ꯭ꯔꯥ ꯈꯪꯗꯦ꯫
ꯎꯝ꯫
ꯑꯣꯢꯔꯝꯒꯅꯤ ꯃꯒꯤ ꯅꯨꯄꯥ ꯈꯣꯢꯒ ꯆꯠꯊꯣꯈꯔꯅꯤꯀꯣ꯫ ꯐꯝꯄꯥꯟꯗ ꯂꯩꯕꯅ ꯢꯅꯤꯕꯨ ꯀꯣꯜ ꯇꯧꯕꯅꯤ ꯃꯁꯨ꯫
ꯎꯝ ꯗꯨꯅꯤ ꯃꯥꯗꯤ ꯃꯥꯒꯤ ꯅꯨꯄꯥ ꯂ ꯂꯩꯔꯗꯤ ꯀꯣꯜ ꯇꯧꯔꯛꯄ ꯅꯠꯇꯦꯗ꯫
ꯍꯣꯏ ꯃꯣꯏ ꯅꯨꯡꯉꯥꯏꯔꯅꯤꯀꯣ꯫
ꯑꯥ꯫
ꯃꯤ ꯂꯩꯇ꯭ꯔ ꯀꯥꯟꯗꯤ ꯢꯕꯅꯤꯕꯨ ꯀꯧꯅꯤ ꯅꯪꯕꯨ ꯀꯧꯒꯅꯤ ꯑꯩꯕꯨꯗꯤ ꯄꯥꯛ ꯀꯧꯗꯦꯗ꯫
ꯎꯝ꯫
ꯑ ꯍꯥ ꯁꯇꯔꯗꯦꯒꯨꯝꯕ ꯑꯩꯁ ꯏꯕꯥꯅꯤ ꯄꯩꯁꯥ ꯂꯩꯔꯗꯤ ꯌꯥꯝ ꯐꯒꯗꯕ ꯕꯖꯥꯔ ꯆꯅꯤꯉꯦ
ꯍꯣꯏ ꯎꯝ ꯁꯤꯡꯖꯨ ꯆꯥꯅꯤꯡꯉꯦ
ꯑꯗꯨ ꯐꯨꯔꯤꯠꯀꯨꯝꯕ ꯐꯤꯐꯇꯤ ꯃꯆꯨ ꯐꯖꯕ ꯂꯩꯔꯗꯤꯀꯣ ꯃꯔꯛ ꯔꯛꯇꯗꯤ ꯗꯤꯁꯄꯣ ꯒꯨꯝꯕ ꯐꯨꯔꯤꯠꯁꯤꯡꯗꯣ ꯌꯥꯝ ꯐꯖ ꯐꯖꯕꯁꯨ ꯎꯑꯦ
ꯑꯥꯎ ꯗꯤꯁꯀꯥꯎꯟꯅ ꯐꯩꯌꯦ
ꯍꯣꯏ ꯗꯤꯁꯀꯥꯎꯅ ꯐꯔꯦ ꯑꯩꯈꯣꯏꯒꯤꯗꯤ ꯇꯥꯡꯕꯗꯤ ꯂꯩꯕ ꯉꯝ
ꯂꯩꯕ ꯉꯝ ꯗ꯭ꯔꯦ
ꯑꯥꯢꯁꯦꯗꯣꯗꯣ ꯂꯧꯅꯤꯡꯉꯦ ꯑꯩꯗꯤ ꯂꯧꯗ꯭ꯔꯗꯤ ꯌꯥꯗ꯭ꯔꯦ
ꯎꯝ ꯂꯧꯔꯣ
ꯄ ꯆꯠꯄꯗ ꯃꯤꯠꯒꯨꯝꯕꯗ ꯀꯔꯤꯁꯨ ꯇꯥꯏꯗ꯭ꯔꯗꯤꯀꯣ ꯌꯥꯝ ꯁꯤꯝ ꯄꯥ ꯑꯣꯏꯌꯦ ꯃꯤꯒꯤꯗꯤ ꯂꯤꯞꯁꯇꯤꯛ ꯈ꯭ꯔꯥ ꯌꯥꯝ ꯄꯥꯏꯕꯒꯤ ꯐꯖꯩꯅꯦ
ꯎꯝ
ꯑꯈꯣꯏꯒꯤꯗꯤ ꯀ꯭ꯔꯤꯁꯨ ꯂꯩꯇ꯭ꯔꯕꯒꯤ ꯎꯄꯥꯏ ꯂꯩꯇ꯭ꯔꯦ ꯇꯧꯅꯤꯡꯉꯦ ꯍꯩꯁ
ꯎꯝ ꯃꯃꯥ ꯍꯥꯎ
ꯑ ꯍꯥ
ꯑꯦ ꯕꯣꯔꯤꯡ ꯆꯨꯔꯒ ꯂꯩꯔꯦ ꯃꯥꯁꯨ ꯎꯝ
ꯍꯣꯏ ꯀꯔꯤ ꯇꯧꯗꯦ ꯃꯅꯦ ꯑꯩꯒꯤ ꯏꯆꯥꯅꯨꯄꯥꯒꯤ ꯃꯅꯥꯛꯇ ꯑꯃ ꯁꯨ ꯆꯠꯂꯗꯤ ꯅꯨꯡꯉꯥꯏꯇ꯭ꯔꯕ ꯃꯕꯥꯅꯤ ꯇꯦꯗ ꯇꯤꯅꯅꯤꯡꯉꯥꯏ
ꯎꯝ ꯑꯩ ꯆꯠꯇ꯭ꯔꯗꯤ ꯆꯠꯂꯣꯏꯅꯦ ꯁꯤ ꯅꯨꯄꯥꯗꯤ
ꯍꯣꯏ ꯃꯊꯟꯗ ꯆꯠꯂꯗꯤ ꯅꯨꯡꯉꯥꯏꯒꯗꯕꯅꯤ
ꯎꯝ ꯑꯆꯥꯄꯣꯠ ꯆꯥꯒꯔꯒꯗꯕꯗꯗꯤ ꯌꯥꯝ ꯍꯔꯥꯎꯕ ꯃꯥꯁꯦ ꯄꯥꯕ ꯂꯣꯏꯔꯒ ꯎꯝ ꯃꯤꯊꯥꯏ ꯑꯃ ꯎꯝ ꯃꯤꯊꯥꯏ ꯆꯥꯔꯒ ꯂꯩꯔꯤ
ꯑ ꯆꯥ ꯅꯤꯡꯉꯥꯏ ꯅꯦꯛꯁꯇꯁꯨ ꯃꯤꯊꯥꯏ ꯄꯤꯖ ꯄꯤꯖꯥꯔꯣ ꯃꯤꯡꯅꯥꯁꯨ ꯃꯤꯊꯥꯏ
ꯑꯦ ꯃꯤꯊꯥꯏ ꯄꯤꯕꯒꯤ ꯌꯥꯝ ꯍꯔꯥꯎꯅ ꯂꯩꯕꯒꯤ
ꯍꯥꯏ ꯒꯤ ꯃꯤꯅꯤꯅ ꯉꯁꯥꯏ ꯄꯨꯔꯛꯄ ꯌꯦꯡꯅꯁꯨ ꯆꯥ ꯆꯔꯥ ꯊꯣꯛꯈ꯭ꯔꯕꯅꯤ ꯃꯣꯏ ꯌꯨꯝꯗꯒꯤ ꯃꯤꯊꯥꯏ ꯄꯨꯔꯛꯄ
ꯎꯝ
ꯃꯣꯏꯅ ꯄꯨꯔꯛꯄ ꯃꯤꯊꯥꯏ ꯌꯥꯝ ꯍꯥꯎꯋꯤꯅꯦ ꯖꯤꯔꯥꯒꯤ ꯃꯤꯊꯥꯏꯗꯣ
ꯑꯣ ꯑꯁ ꯏꯝꯂꯤꯒꯤꯁꯨ ꯍꯥꯎꯕꯅꯦ
ꯍꯣꯏ ꯏꯝꯂꯤꯒꯤ ꯍꯥꯎꯕꯅꯤ
ꯎꯝ ꯏꯝꯂꯤꯒꯤ ꯕꯖꯥꯔ ꯆꯠꯄꯗ ꯂꯩꯁꯦ
ꯎꯝ ꯃꯤꯊꯥꯏ ꯄꯤꯀꯦꯠ ꯂꯩꯕ ꯇꯥꯔꯦ ꯀꯣ ꯆꯥꯅꯤꯡꯉꯤ ꯅꯪꯒꯤ ꯀꯣꯟꯒꯤꯁꯨ ꯍꯥꯎꯏꯅꯦ
ꯎꯝ ꯑꯩ ꯄꯤꯀꯦꯠ ꯇꯥꯎꯕꯅꯦ ꯑꯗꯣ
ꯂꯣꯏꯅ ꯆꯥꯊꯣꯛꯈ꯭ꯔꯕ꯭ꯔꯣ?
ꯎꯝ ꯂꯩꯔꯤꯌꯦ
ꯄꯤꯀꯦꯠꯇ ꯀꯌꯥꯔꯥ?
ꯑꯩ ꯀꯥꯎ
ꯗꯨꯀꯥꯟ ꯑꯃꯗꯗꯤ ꯋꯥꯟ ꯐꯤꯐꯇꯤ ꯑꯩ ꯃꯈꯥꯗ ꯍꯪꯕꯗ ꯋꯥꯟ ꯊꯥꯔꯇꯤꯒꯤ ꯄꯤꯌꯦ꯫
ꯎꯝ ꯋꯥꯟ ꯊꯔꯇꯤꯗꯤ ꯌꯥꯏ꯫
ꯎꯝ
ꯍꯧꯋꯦꯁ
ꯎꯝ ꯍꯌꯦꯡ ꯀꯣꯏꯔꯛꯑꯣ ꯆꯥꯅꯤꯡꯉꯗꯤ
ꯑꯍꯥ ꯎꯝ ꯍꯣꯏ ꯍꯌꯦꯡꯗꯤ ꯀꯩꯁꯨ ꯇꯧꯅꯤꯡꯉꯥꯏ ꯂꯩꯇ꯭ꯔꯗꯤ ꯀꯣꯏꯔꯛꯒꯦ꯫ ꯌꯨꯝꯗ ꯑꯗꯨꯝ ꯕꯣꯔꯤꯡ ꯇꯧꯋꯦ
ꯅꯪ ꯅꯪ ꯅꯍꯥꯟ ꯂꯥꯛꯄꯗꯣ ꯑꯩ ꯀꯥꯎꯈꯤꯕꯅꯤꯅꯦ꯫
ꯀꯗꯥꯏ ꯀ꯭ꯔꯤ ꯑꯥ ꯑꯥ ꯀꯩꯁꯨ ꯇꯧꯗꯦꯗ꯫
ꯎꯝ
ꯁꯨ ꯍꯥꯎꯋꯦ ꯑ ꯅꯦꯛꯁꯇ ꯑꯣꯏꯔꯀꯥꯟꯗ ꯑꯁꯤ
ꯎꯝ
ꯂꯩꯇꯦ ꯍꯧꯖꯤꯛꯀꯥꯟ ꯏꯟꯗꯨꯗꯤ ꯆꯪꯁꯦ ꯍꯥꯏꯔꯗꯤ ꯂꯩꯒꯅꯤ ꯑꯗꯣ ꯂꯩꯇꯕꯒꯤꯀꯣ ꯌꯥꯝ ꯂꯨꯕ ꯁꯤꯡꯖꯨ ꯃꯅꯥꯒꯨꯝꯕ ꯂꯩꯇꯕꯒꯤꯀꯣ
ꯑꯣ ꯑꯩꯁ ꯌꯦꯟꯗꯦꯝꯗꯣ ꯌꯥꯝ ꯍꯥꯎꯋꯤꯅꯦ ꯁꯤꯡꯖꯨꯒꯤꯗꯤ
ꯀꯗꯥꯏꯗꯒꯤ ꯂ ꯂꯩ ꯂꯧ ꯂꯧꯒꯦꯔꯥ ꯀꯣ ꯅꯦꯛꯁꯀꯨꯝꯕ ꯁꯤꯡꯖꯨ ꯆꯥꯒꯔꯗꯤ ꯌꯦꯟꯗꯦꯝ ꯁꯨ ꯂꯧꯅꯤꯡꯉꯥꯏ ꯃꯐꯝꯁꯨ ꯂꯩꯇꯦ꯫
ꯍꯩ ꯅꯣꯏꯒꯤ ꯃꯈꯥꯗꯗꯤ ꯌꯥꯝ ꯂꯩꯕꯅꯦ꯫
ꯑꯩꯈꯣꯏꯒꯤ ꯃꯈꯥ
ꯍꯣꯏ ꯍꯣꯏ ꯌꯨꯝ ꯑꯃꯥꯗ ꯎꯝ ꯃꯔꯣꯛ ꯎꯝ ꯎꯝ ꯃꯔꯣꯛ ꯃꯅꯥꯁꯨ ꯌꯥꯝ ꯂꯩꯌꯦ ꯃꯈꯣꯏꯗꯗꯤ
ꯑꯁ ꯑꯗꯨꯗꯤ ꯂꯧꯑꯣꯅꯦ ꯅꯪꯒꯤ
ꯂꯧꯅꯤꯡꯉꯦ ꯑꯃꯒꯨꯝꯕꯗꯤꯀꯣ
ꯑꯩꯁ ꯑꯍꯨꯝ ꯃꯔꯤ ꯃꯉꯥ ꯂꯧꯔꯣꯗ ꯃꯣꯔꯣꯛꯁꯨ ꯐꯥꯌꯦ
ꯎꯝ ꯃꯣꯔꯣꯛ ꯂꯧꯅꯤꯡꯉꯦ ꯑꯁ
ꯃꯣꯏꯗ ꯍꯪꯔꯗꯤ ꯂꯧꯑꯣ ꯍꯥꯏ ꯍꯥꯏꯒꯅꯤ
ꯁꯣꯏꯕꯨꯝ
ꯑꯥ ꯃꯤꯅꯠ ꯑꯥ ꯅꯨꯄꯥ ꯑꯃ ꯕ ꯕ ꯑꯥ ꯀꯧꯔꯒ ꯂꯩꯔꯦ꯫
ꯑꯣ ꯑꯣ ꯕꯩ ꯇꯤꯅꯈ꯭ꯔꯣ
ꯎꯝ
ꯍꯥꯏ ꯅꯪꯗꯤ
ꯑꯣ ꯑꯣ ꯑꯣ ꯎꯝ ꯄꯦꯟꯈ꯭ꯔꯦ꯫ ꯃꯄꯥꯟꯗ ꯆꯦꯟꯊꯣꯛꯔꯤ ꯎꯝ ꯍꯣꯏ ꯑꯗꯨꯅꯦ
ꯁꯣꯏꯗ꯭ꯔꯤꯉꯥꯢꯗꯥ ꯊꯣꯛꯈ꯭ꯔꯕ
ꯍꯣꯏ ꯏꯁꯥ ꯅꯨꯡꯉꯥꯏꯇꯕꯒꯤ ꯋꯥꯔꯤ
ꯄ ꯃꯐꯝꯗꯣ ꯃꯤ ꯂꯩꯇꯕ ꯖꯥꯠꯂꯥ ꯁꯤꯗꯪ ꯑꯃꯨꯛꯀ ꯂꯥꯛꯄꯗꯣ ꯀ꯭ꯔꯤꯒꯤꯔꯀꯣ
ꯎꯝ ꯎꯝ
ꯍꯝꯍꯝ ꯃꯤ ꯂꯩꯇꯕꯒꯤ ꯀꯣꯏꯔꯝꯃꯣꯢ
ꯎꯝ
ꯍꯧꯖ ꯅꯪ ꯍꯤꯗꯥꯛ ꯆꯥꯗꯕ꯭ꯔꯣ
ꯍꯤꯗꯥꯛ ꯍꯤꯗꯥꯛꯇꯤ ꯆꯥꯗꯦꯗ
ꯆꯥꯔꯣꯅꯦ ꯍꯤꯗꯥꯛ ꯆꯥꯔꯗꯤ ꯑꯃꯨꯛꯀ ꯐꯔꯅꯤ
ꯎꯝ ꯍꯧꯖꯤꯛꯇꯤ ꯆꯥꯛ ꯆꯥꯕꯒꯤ
ꯎꯝ ꯅꯨꯡꯗꯥꯥꯡꯗ ꯆꯥꯛ ꯆꯥꯔꯒ ꯍꯤꯗꯥꯛ ꯆꯥꯔꯒ ꯇꯨꯝꯔꯗꯤ ꯅꯨꯡꯉꯥꯏꯈ꯭ꯔꯅꯤ ꯅꯥꯕ ꯌꯥꯗꯦ ꯌꯥꯔꯔꯣꯏ
ꯕꯖꯥꯔꯗ ꯀꯣ
ꯎꯝ
ꯕꯖꯥꯔ ꯕꯖꯥꯔꯗ ꯁꯣꯞ ꯂꯩꯕꯗꯣ ꯌꯥꯝ ꯐꯩꯌꯦꯅꯦ
ꯑꯥ ꯅꯔꯤ